ꯇꯥꯔꯕꫭ꯫
ꯇꯥꯏ ꯁꯤꯔꯗꯤ ꯌꯥꯑꯌꯦ
ꯌꯥꯔꯕꯅꯦ ꯁꯤ ꯌꯥꯏꯗꯣ ꯐꯔꯕꯅꯦ
ꯑꯪ ꯏꯁꯀ꯭ꯔꯤꯟ ꯁꯣꯠꯀ ꯂꯧꯁꯤꯟꯈꯔꯦ ꯑꯗꯨꯒꯕꯨ ꯍꯦꯛꯇ
ꯂꯧꯎꯁꯟꯅꯤꯅ
ꯁꯣꯏꯕꯅꯦꯍꯦꯛ ꯈꯖꯥꯏꯒꯤꯦ ꯊꯦꯡꯕꯁꯤꯅ ꯃꯣꯏꯗꯤ ꯇꯛꯁꯂꯥꯡ ꯅꯣꯛꯁꯤꯟꯈꯦ
ꯎꯝ ꯁꯥꯅ ꯁꯥꯕꯒ ꯑꯩꯒꯤ ꯃꯥꯏꯗꯒ ꯊꯝꯅꯤꯡꯗ꯭ꯔꯦꯕ
ꯑꯩꯁꯨꯦ ꯊꯝꯅꯤꯡꯗꯦ ꯑꯗꯨꯕꯨ ꯊꯝꯃꯦ ꯊꯝꯃꯒ ꯃꯥꯏꯁꯦ ꯊꯝꯃꯒ ꯍꯤꯞꯄꯒ ꯂꯩꯔꯤꯁꯦ ꯑꯩꯅ
ꯑꯩ ꯈꯨꯠꯁꯥꯗꯣ ꯑꯩ ꯁꯤꯔꯦꯕ
ꯑꯩꯈꯣꯏꯗꯤ ꯐꯦ ꯃꯈꯥ ꯂꯩꯕꯅꯤ ꯏꯪꯉꯦ ꯈꯔꯗꯤ
ꯐꯦꯟꯒ ꯆꯠꯅꯗ꯭ꯔꯦ ꯑꯩ ꯑꯩ ꯐꯦꯟꯕꯨꯗꯤ ꯊꯥꯕꯗ ꯑꯣꯏꯇꯥꯔꯁꯨ ꯁꯨ ꯌꯥꯝ ꯀꯟꯅ ꯊꯥꯗꯕ ꯂꯥꯛꯑꯦ
ꯎꯝ
ꯃꯔꯔꯂ ꯑꯦ ꯀꯩꯅꯣꯝ ꯆꯥꯅꯤꯡꯉꯦ
ꯑꯩꯁꯨ ꯀꯩꯅꯣꯝ ꯆꯥꯅꯤꯡꯉꯦ ꯆꯥꯛ ꯆꯥꯇꯣꯛꯑꯁꯨ
ꯅꯪ ꯆꯥꯛ ꯇꯣꯛꯇ ꯉꯥꯏꯕ ꯅꯪꯅꯁꯨ ꯀꯩꯅꯣꯝ ꯆꯥꯅꯤꯡꯉꯤꯕ
ꯎꯝ ꯏꯁ ꯆꯥꯛꯇꯣ ꯆꯥꯛ ꯇꯣꯗꯤ ꯀꯩꯝ ꯆ ꯌꯥꯗꯦ ꯍꯥꯏꯕ ꯂꯩꯕ꯭ꯔꯣ
ꯂꯩ ꯍꯩꯅꯧ ꯌꯥꯝ ꯄꯥꯜꯂꯦ
ꯈꯪꯗꯦ ꯀꯩꯅꯣꯝ ꯆꯥꯅꯤꯡꯉꯦ ꯑꯩ ꯍꯥꯏꯗꯤ ꯃꯌꯥꯝꯒ ꯄꯨꯜꯂ ꯋꯥꯊꯦꯡꯉ ꯈꯅꯔꯕ
ꯑꯩꯒꯤ ꯇꯖꯤꯝꯕꯥꯟꯒꯤ ꯃꯌꯥꯏꯒꯤ ꯑꯀꯨꯠꯄꯁꯤꯗ ꯎꯔꯤꯡ ꯐꯖꯕ ꯑꯃ ꯂꯩꯔꯦ
ꯎꯝ ꯑꯩꯒꯤꯗꯤ ꯅꯥꯇꯣꯟ ꯁꯨꯃꯥꯡꯁꯤꯗ ꯎꯔꯤꯡ ꯑꯃꯨꯟꯕ ꯐꯖꯕ ꯑꯃ ꯊꯣꯛꯑꯦ ꯑꯃꯨꯛ
ꯃꯥꯏꯒꯁꯦ ꯑꯃꯨꯨꯔꯛꯇꯪ ꯇꯥꯍꯧꯗꯕꯗ ꯑꯣꯔꯤꯡꯁꯤꯅ ꯍꯦꯛꯇ ꯊꯣꯛꯅꯤꯡꯕꯅ
ꯇꯥꯔꯁꯨ ꯊꯣꯛꯏꯉꯣ
ꯑꯗꯨꯅꯁꯦ ꯅꯨꯡꯊꯤꯟ ꯇꯨꯝꯕꯁꯦ ꯎꯔꯤꯡ ꯌꯥꯝ ꯊꯣꯛꯑꯦ
ꯅꯨꯡꯊꯜ ꯇꯨꯝꯕꯒꯤ ꯎꯔꯤꯨꯝ ꯊꯣꯛꯄ
ꯎꯝ ꯁꯥꯔꯒ ꯂꯩꯔ ꯑꯣ ꯑꯃ ꯂꯩꯕꯗꯣ ꯐꯪꯕ꯭ꯔꯥ
ꯎꯝ
ꯑꯗꯨꯗꯨꯒꯤ ꯑꯣꯏꯕꯖꯥꯠꯅꯤ
ꯑꯗ ꯃꯣꯏꯒꯤ ꯀꯩꯅꯣꯤ ꯐꯤꯌꯔꯋꯦꯜꯁꯤꯕꯨ ꯀꯔꯝ ꯀꯥꯟꯗ ꯇꯧꯗꯣꯏꯖꯥꯠꯅꯣ
ꯃꯣꯏ ꯑꯅꯧꯕ ꯂꯥꯛ ꯒ ꯇꯧꯅꯦ ꯍꯥꯏꯔꯔꯕꯅꯤꯅ ꯑꯅꯧꯕ ꯂꯥꯛꯄ ꯄꯉꯥꯏ ꯇꯕꯅꯦ
ꯑꯗꯣ ꯗ꯭ꯔꯦꯁꯇꯨꯗꯤ ꯑꯩꯈꯣꯏ ꯁꯦꯝ ꯁꯥꯕ ꯊꯝꯕꯅꯤ ꯐꯔꯦ
ꯀꯔꯤꯌꯥ
ꯗ꯭ꯔꯦꯁ ꯇꯣ
ꯑꯥꯎ
ꯁꯦꯝ ꯁꯥꯕꯅ ꯐꯔꯦ ꯑꯗꯣ ꯃꯤ ꯐꯤꯌꯔꯋꯦꯜꯗꯣ ꯗ꯭ꯔꯦꯁꯇꯣ ꯃꯌꯥꯝ ꯀꯦ ꯀꯦ ꯆꯠꯅꯗꯕ ꯌꯥꯎꯋꯤꯗ
ꯌꯥꯎꯏꯦꯍꯦ ꯑꯄꯥꯝꯕꯅꯤ ꯀꯩꯅꯣ ꯑꯦ
ꯑ ꯅꯍꯥꯟ ꯀꯩꯅꯣꯅ ꯋꯥꯁꯟꯅꯕꯗ ꯍꯧꯖꯤꯛꯀꯤ ꯑꯩꯈꯣꯏ ꯁꯦꯠꯇꯕ ꯗ꯭ꯔꯦꯁꯇꯨꯗꯗꯤ ꯃꯌꯥꯝ ꯀꯦꯕꯗꯤ ꯑꯃꯨꯛ ꯌꯥꯔꯔꯣꯏꯗꯅ
ꯎꯝ ꯑꯩꯗꯤ ꯑꯗꯨꯒꯨꯝ ꯑꯗꯨꯒꯨꯝꯕꯁꯦ ꯇ ꯇꯥꯔꯗꯤꯅꯦ ꯑꯗꯨꯝ ꯃꯩꯇꯩꯒꯤ ꯗ꯭ꯔꯦꯁꯇ ꯈꯅꯤ ꯐꯅꯦꯛ ꯃꯄꯥꯟ ꯅꯥꯏꯕꯗ ꯑꯣꯏꯔ ꯃꯊꯥꯡ ꯑꯅꯤ ꯑꯍꯨꯝ ꯋꯥꯡꯕꯤ
ꯀꯔꯤꯃ ꯇꯅꯤ ꯍ ꯄꯥꯟꯕꯦꯗꯤ ꯀ ꯍꯥꯏ ꯑꯣꯏꯅ
ꯃꯊꯥꯡ ꯑꯅꯤ ꯑꯍꯨꯝ ꯋꯥꯡꯈꯠꯄꯤꯗꯣ ꯃꯄꯥꯟꯗꯣ ꯑꯣꯠ ꯀꯤ ꯅꯥꯏꯔꯒ ꯃꯌꯥꯝ ꯁꯦꯠꯄꯤꯗꯣ
ꯑꯣ ꯑꯣ
ꯑꯗꯨꯒꯨꯝꯕ ꯁꯦꯠꯅꯤꯡꯉꯦ ꯍꯥꯏꯕ
ꯑꯗꯨꯁꯨ ꯋꯥꯏ ꯇꯥꯕꯅꯤ ꯋꯥꯏꯔꯗꯨ ꯎ ꯄꯥꯏ ꯍꯇꯦ
ꯑꯗꯨꯁꯨ ꯋꯥꯏꯗꯣꯏꯅꯦ ꯋꯥꯔꯗꯤ ꯈꯒ ꯗꯦꯗ
ꯑꯗꯨꯅ ꯑꯃꯨꯛ ꯐ꯭ꯔꯦꯁꯔꯗ ꯁꯦꯠꯂꯁꯦ
ꯎꯝ ꯍꯅꯦꯍꯦ ꯐꯦꯁꯔ ꯑꯃꯨꯛ ꯑꯣꯏꯗꯣꯔꯦꯀꯣ
ꯎꯝ
ꯁ ꯏꯀꯥꯏꯁꯦ ꯌꯥꯝꯅ ꯐ꯭ꯔꯦꯁꯔꯗ ꯑꯃꯨꯛ ꯑꯁ ꯏꯟꯇ꯭ꯔꯗꯛꯁꯟꯒ ꯑꯃꯨꯛ ꯇꯧꯗꯣꯏꯔꯣ
ꯑꯗ ꯑꯩ ꯇꯧꯅꯤꯡꯇ ꯆꯠꯅꯤꯡꯗꯦꯕ ꯑꯩꯗꯤ
ꯑꯩ ꯌꯥꯎꯔꯔꯣꯏ ꯃꯣꯏ ꯐ꯭ꯔꯦꯁꯔꯗ
ꯀꯣꯔꯣꯛꯛꯇꯣ ꯌꯥꯝ ꯋꯥꯔꯦꯁꯦ ꯃꯤꯒ ꯆꯠꯂꯨꯔꯗꯤ
ꯀꯅꯤ ꯑꯩ ꯌꯥꯎꯅꯤꯡꯗꯦꯀꯣ ꯑꯩ ꯃꯃꯤꯡ ꯇꯪꯉꯤꯅꯤ ꯇꯝꯗꯣꯏꯁꯦ ꯑꯩ ꯌꯥꯎꯔꯛꯑꯦ
ꯒꯤꯐ ꯂꯧꯧꯕ ꯂꯥꯎꯑꯣꯒ ꯏꯅꯦꯍꯦ
ꯏꯂꯦ ꯇꯜ ꯂꯩꯕꯃ ꯁ ꯊꯕꯗꯦ ꯂꯩ ꯏꯆꯤꯟꯒ ꯑꯝꯇ ꯂꯩ ꯉꯝꯗ꯭ꯔ ꯃꯥꯜꯂꯦ ꯍꯤꯀꯣꯛ ꯃꯆ ꯉꯥꯛ ꯉꯥꯏꯈꯔꯦ
ꯏꯍꯥꯛ ꯍꯧꯕꯅꯦꯇꯦ ꯑꯗꯨꯁꯨ
ꯍꯥꯡꯕ ꯑꯇꯤꯌꯥ
ꯍꯥꯡꯂꯨꯕꯗꯤꯦ ꯑꯩꯒ ꯊꯃꯣꯏꯒ ꯑꯩꯒꯤ ꯊꯃꯣꯏꯒ ꯃꯥꯟꯅꯔꯦ ꯑꯗꯨꯅꯤ
ꯑꯣ ꯑꯗꯨꯗꯤ ꯁꯛꯇꯝ ꯑꯃꯒꯤ ꯃꯆꯨ ꯁꯪꯖꯜꯂꯁꯤꯗꯅ
ꯁꯛꯇꯝ ꯑꯗꯣ ꯀꯅꯥꯒꯤ ꯂꯥꯇ꯭ꯔꯤꯕꯅꯣ ꯈꯪꯗ꯭ꯔꯦꯅꯦ ꯑꯩꯁꯨ
ꯎꯝ ꯈꯪꯗꯕꯒꯤ ꯁꯤꯟꯗ ꯂꯩꯔꯦꯕ
ꯎꯝ
ꯅꯠꯇ꯭ꯔꯥ ꯑꯈꯣꯏ ꯀꯥꯟ ꯐꯣꯏ ꯃꯨꯟꯕ ꯅꯠꯇꯕ ꯄꯠꯂꯞ ꯄꯠꯂ ꯃꯥꯡꯕꯤꯗꯣ ꯇꯧꯔꯦ ꯈꯪꯕ꯭ꯔꯥ
ꯑꯗꯨ ꯆꯥꯊꯣꯛꯄꯗꯤ ꯒꯥꯔꯤ ꯀꯥꯏ
ꯄꯠꯂꯀꯥꯟꯗ ꯑꯗꯨꯝ ꯃꯥꯡꯕꯤꯗꯣ ꯇꯧꯋꯦ ꯍꯥꯏꯕ ꯑꯩꯁꯦ ꯃꯨꯟꯗꯕꯤꯗ ꯄꯠꯂꯗꯤ ꯀꯅꯥꯅ ꯆꯥꯗꯣꯔꯤꯒꯦ ꯑꯉꯥꯎꯕꯤ
ꯎꯝ ꯑꯗꯣ ꯑꯩꯒꯤ ꯈꯨꯖꯤꯟꯁꯦ ꯑꯩ ꯈꯔ ꯁꯥꯡꯉꯦꯕ ꯑꯗꯨꯅ ꯀꯛꯊꯠꯅꯤꯡꯉꯦꯕ ꯀꯛꯊꯠꯂꯒꯅꯦ ꯂꯩꯅꯤꯡꯕꯒꯤ ꯁꯤꯟꯗꯣ ꯑꯃꯨꯛ ꯌꯧꯔꯛꯑꯦꯕ ꯈꯔ ꯁꯥꯡꯉꯛꯑꯕꯅꯤꯅ ꯅꯦꯜ ꯄꯨꯂꯤꯁ ꯁꯪꯕꯗꯤ ꯐꯖꯕ ꯅꯠꯆꯦ ꯈꯨꯖꯤꯟ
ꯎꯝ
ꯀꯛꯊꯠ ꯁꯤꯔ ꯈꯪꯗꯦ ꯀꯛꯊꯠꯂꯒ ꯑꯃꯨꯛ ꯁꯪꯍꯟꯖꯤꯔꯣ ꯅꯦꯜꯄꯨꯂꯤꯁ ꯁꯪꯉꯗꯤ ꯐꯖꯩꯌꯦꯕ ꯅꯦꯜꯄꯨꯂꯤꯁ ꯁꯪꯉꯗꯤ ꯊꯤ ꯍꯥꯏꯕ
ꯀꯠꯊꯠꯂꯣ
ꯇꯜꯂꯦ ꯀꯛꯄ ꯅꯪ ꯀꯛꯑꯣ ꯍꯥꯏ ꯀꯛꯀꯗ꯭ꯔꯥ
ꯎꯝ ꯍꯝ ꯍꯝ ꯍꯤ ꯀꯛꯎꯅꯣ ꯀꯛꯀꯅꯣ ꯀꯛꯀꯅꯣ
ꯀꯅꯤ
ꯀꯒꯀꯅꯣ
ꯀꯛꯀꯅꯤ
ꯇꯥꯅꯤꯡꯉꯣ ꯌꯥꯝꯅ
ꯍꯣꯏ ꯇꯥꯅꯤꯡꯉꯣꯏꯌꯦ ꯀꯩꯅꯣ ꯉꯥꯎꯔꯕ ꯑꯅꯤ ꯁꯥꯟꯅꯁꯤꯕꯣꯅ
ꯑꯃ ꯅꯋꯣ ꯂꯧ ꯗꯦ ꯇꯧꯕꯗꯣ
ꯎꯝ
ꯑꯗꯨꯒꯤ ꯑꯗꯨꯒꯤ ꯃꯑꯣꯡꯗꯣ ꯇꯝꯁꯤꯜꯂꯛꯎꯗꯅ
ꯁꯥꯒꯦ ꯌꯥꯎꯅ ꯁꯥꯕ ꯖꯒꯣꯏꯅꯤ ꯇꯧꯗ꯭ꯔꯣ
ꯑꯍꯣ ꯑꯃ ꯅꯨꯄꯥ ꯑꯃꯅ ꯍꯥꯏꯕꯗꯣꯍꯦ ꯅꯋꯥ ꯂꯧꯗꯦ ꯑꯩꯒꯤ ꯄꯨꯟꯁꯤꯅꯤ ꯇꯧꯕꯗꯣ
ꯈꯣꯡꯗꯦ ꯑꯩ
ꯃꯇꯝ ꯈꯔꯇꯪ ꯍꯤꯡꯕ ꯄꯨꯟꯁꯤꯁꯤꯗ ꯇꯧꯔꯒ ꯉꯥꯡꯕꯗꯣ ꯈꯪꯗꯕ
ꯎꯔꯝꯕꯗꯤ ꯌꯥꯔꯦ ꯅꯪ ꯍꯥꯏꯗꯣ ꯑꯩ ꯎꯈꯤꯕꯗꯤ ꯃꯥꯜꯂꯦ
ꯑꯃ ꯌꯥꯝꯅ ꯉꯥꯡꯕ ꯅꯨꯄꯥ ꯑꯃ ꯀꯩ ꯍꯥꯏꯅꯤ ꯇ꯭ꯔꯥꯟꯖꯦꯟꯗꯔꯗꯣ
ꯑꯣ ꯑꯣ ꯑꯣ ꯑꯣ ꯑꯩ ꯈꯪꯉꯦ
ꯃꯥꯅ ꯍꯥꯏꯕꯗꯣ
ꯎꯝ
ꯅꯨꯃꯤꯠ ꯂꯩꯒꯁꯦ ꯅꯨꯃꯤꯠꯀ ꯄꯥꯝꯗ ꯇ꯭ꯔꯦ
ꯅꯨꯃꯤꯠ ꯂꯩ ꯅꯨꯃꯤꯠ ꯂꯩꯅ ꯅꯨꯃꯤꯠ ꯇꯥ ꯇꯝꯃꯛꯇꯔꯕ ꯀꯔꯤꯗꯣ
ꯅꯨꯃꯤꯠ ꯂꯩꯅ ꯅꯨꯃꯤꯠ ꯄꯥꯝꯃꯛꯇ꯭ꯔꯕ ꯍꯥꯏꯕꯁꯦ ꯂꯣꯏꯔꯕꯅꯤ ꯂꯣꯏꯔꯕ꯫
ꯅꯨꯃꯤꯠ ꯂꯩꯕꯨ ꯅꯨꯃꯤꯠ ꯋꯥꯠꯁꯤꯜꯂꯛꯑꯕꯗ ꯅꯨꯃꯤꯠ ꯄꯥꯝꯗꯕ ꯑꯩꯈꯣꯏꯅꯗꯤ ꯀꯃꯥꯏꯅ ꯇꯧꯅꯤ꯫
ꯑꯗꯨꯅꯦ ꯍꯥꯏꯁꯦ ꯁꯟꯐ꯭ꯂꯥꯋꯔ ꯑꯣꯏꯗ꯭ꯔꯦ ꯃꯗꯐ꯭ꯂꯥꯋꯔ ꯑꯣꯏꯔꯦ ꯑꯗꯣ꯫
ꯄꯨꯟꯁꯤꯁꯦ ꯂꯣꯏꯈꯠꯄ ꯌꯥꯔꯝꯂꯗꯤ ꯅꯨꯡꯉꯥꯏꯒꯅꯤꯀꯣ꯫
ꯀꯔꯝ ꯀꯥꯟꯗꯅꯣ ꯅꯪ ꯂꯩꯈꯠꯅꯤꯡꯉꯤꯁꯦ ꯑꯝꯇ ꯍꯥꯏꯔꯣ ꯇꯥꯒꯦ꯫
ꯅꯪ ꯈꯪꯉꯝꯅꯤꯗ ꯑꯩꯅ ꯀꯔꯝ ꯀꯥꯟꯗ ꯂꯩꯈꯠꯅꯤꯡꯉꯤ ꯍꯥꯏꯁꯦ꯫
ꯖꯨꯋꯦꯁꯟ
ꯍꯥꯥ
ꯒ꯭ꯔꯦꯖꯨꯋꯦꯁꯟꯒꯤ ꯃꯃꯥꯡꯒ ꯍꯥꯏꯔꯛꯇꯧ ꯃꯥꯜꯂꯦ ꯍꯥꯏꯕ꯫
ꯍꯣꯏ꯫
ꯅꯠꯇ꯭ꯔꯒ ꯐꯥꯔꯁ ꯁꯤꯃꯤꯁꯇꯔꯒꯤꯗ꯫
ꯎꯝ ꯑꯗꯥꯏꯗꯒ ꯂꯩꯔꯝꯃꯦ ꯈꯔ ꯅꯃꯤꯠ ꯄꯥꯡꯊꯣꯛꯄꯗ ꯅꯨꯡꯉꯥꯏꯒꯗ꯭ꯔꯥ꯫
ꯎꯝ
ꯑꯗꯣ ꯀꯩꯗꯧꯗꯣꯏꯕ꯫
ꯑꯗꯨꯒ ꯀꯩꯝ ꯇꯧꯔꯦ ꯀꯩꯨ ꯇꯧꯅꯤ꯫
ꯁꯦꯝꯗꯣꯛꯄꯁꯨ ꯑꯝꯇ ꯌꯥꯗꯦ ꯈꯜꯂꯣ ꯑꯗꯨꯗꯤ ꯅꯪ ꯑꯃꯨꯛ ꯑꯃꯨꯛ ꯍꯟꯅ ꯅꯪꯅ ꯇꯧꯈꯤꯕꯁꯤꯡꯗꯣ ꯂꯣꯏꯅ ꯍꯟꯖꯤꯜꯂꯛꯇꯣꯏꯅꯤ ꯈꯜꯂꯣ ꯑꯗꯨꯗꯤ ꯅꯪ ꯍꯪꯒꯠꯅꯤꯡꯕ꯭ꯔꯥ ꯍꯪꯀꯠꯅꯤꯡꯗꯕ꯭ꯔꯥ꯫
ꯎꯝ ꯁꯦꯝꯗꯣꯛꯄꯗꯣ ꯌꯥꯗ꯭ꯔꯗꯤ ꯀꯩꯗ ꯀꯩ ꯀꯩ ꯀꯥꯅꯔꯤꯒꯦ ꯅꯪ
ꯁꯦꯝꯗꯣꯛꯄ ꯌꯥꯗꯕꯩ ꯅꯠꯇ꯭ꯔꯣ ꯃꯤꯅ ꯎꯝ ꯗ꯭ꯔꯃꯥꯗ ꯑꯣꯏꯒꯦꯔꯥ ꯐꯤꯂꯝꯗ ꯑꯣꯏꯒꯦꯔꯥ ꯍꯟꯀꯠꯍꯜꯂꯀꯥꯟꯗ ꯑꯗꯨꯝ ꯌꯥꯝ ꯋꯥꯅ-ꯋꯥꯅ ꯍꯟꯖꯤꯟ ꯍꯟꯖꯟꯅ ꯍꯣꯠꯅꯕꯗꯣ ꯅꯪ ꯄꯥꯝꯕ꯭ꯔꯕ꯫
ꯑꯝ
ꯀꯔꯤ
ꯄꯥꯝꯃꯦ꯫
ꯄꯝꯥꯃꯦ ꯄꯨꯁꯀ ꯇꯧꯔ ꯊꯝꯅꯤꯡꯕ꯭ꯔꯥ꯫
ꯑ ꯉꯥꯇꯪ ꯅꯪꯒꯤ ꯋꯥꯔꯤꯗꫭ ꯑꯝꯇ ꯉꯥꯏꯈꫭ ꯋꯥꯔꯦ ꯉꯍꯥꯛꯇꯪ ꯄꯨꯁ ꯇꯧꯁꯦ꯫
ꯎꯝ ꯇꯧꯅꯤꯅꯡ ꯅꯁꯛꯇꯨꯒ꯫
ꯑꯩꯅ ꯋꯥꯔꯤ ꯑꯃꯇꯪꯅ ꯌꯦꯡꯅꯤꯡꯕꯅꯦꯕꯀꯣ꯫ ꯍꯥꯏ ꯄꯨꯟꯁꯤꯁ ꯄꯨꯟꯁꯤꯁ ꯍꯪ ꯍꯪꯒꯠꯄ ꯌꯥꯔꯝꯃꯒꯅꯦ ꯑꯩꯅ ꯃꯑꯣꯡ ꯑꯃ ꯇꯧꯅꯤꯡꯉꯦꯕ ꯑꯗꯣ ꯃꯑꯣꯡꯁꯤꯗ ꯍꯦꯛ ꯑꯃꯨꯛ ꯑꯗꯨꯃꯥꯏꯅ ꯑꯃꯨꯛ ꯇꯧꯔꯛꯑꯕ ꯑꯗꯨꯗꯤ ꯑꯗꯨꯝ
ꯑꯗꯨꯝ ꯀꯩꯗꯧꯔꯕ꯫
ꯍꯧꯖꯤꯛ ꯂꯩꯔꯤꯁꯦ ꯑꯗꯨꯝ ꯐꯔꯦ ꯍꯥꯏꯕ꯫
ꯍꯪꯀꯠꯅꯤꯡꯗ꯭ꯔꯦ ꯀꯥꯏꯣ꯫
ꯎꯝ
ꯁꯦꯜ ꯍꯨꯟꯕꯤꯗ ꯑꯝꯇ ꯌꯦꯡꯊꯣꯛꯎꯗ ꯌꯥꯔꯔꯣꯏꯅ꯫
ꯀꯅꯥꯗꯥ꯫
ꯁꯦꯜ ꯍꯨꯟꯕꯤꯗ꯫
ꯁꯦꯜꯍꯨꯟꯕꯤꯗꯤ ꯀꯃꯥꯏꯅ ꯇꯧꯒꯦ꯫
ꯃꯟꯇ꯭ꯔ ꯥ ꯇꯨꯗ ꯏ ꯍꯗ
ꯏꯟꯁꯥꯜꯥ ꯀꯤꯖꯠ ꯔ
ꯀꯤꯖꯅꯨꯍꯦ ꯑꯈꯣꯏ ꯏꯃꯥꯟꯅꯕꯤ ꯑꯃ ꯎꯝ ꯉꯟꯇꯥꯅ ꯉꯟꯇꯥ ꯅꯠꯇꯦ ꯃꯃꯥꯡ ꯃꯃꯥꯡ ꯆꯍꯤꯗ ꯂꯨꯍꯣꯡꯒꯤꯕꯗꯣ
ꯎꯝ
ꯃꯥꯅ ꯊꯥꯏꯅ ꯀ꯭ꯂꯥꯁ ꯇꯦꯟ ꯂꯕꯦꯟ ꯑꯗꯥꯏ ꯖꯒꯥꯗ ꯌꯦꯡꯉꯨꯏ ꯑꯌꯦ ꯀꯨꯊꯤ ꯑꯗ ꯅꯪꯗꯤꯌꯥꯝ ꯉꯟꯅ ꯄꯥꯟꯗꯣꯔꯤꯅ ꯆꯍꯤ ꯀꯨꯟ ꯃꯉꯥꯒ ꯁꯨꯔꯣꯏꯒ ꯍꯥꯏꯔꯛꯏ ꯑꯗ ꯑꯗꯨꯝ ꯆꯨꯝꯃꯦ ꯑꯃ ꯍꯥꯏꯕ
ꯇꯥꯟꯆꯥꯅ ꯇꯥꯟ ꯆꯥꯟꯅꯒꯤꯕꯩꯅꯦꯕ
ꯑꯗꯨꯅꯦ ꯍꯥꯏꯁꯦ ꯇꯥꯟ ꯆꯥꯟꯅꯈꯤꯕꯒꯤꯅꯦ ꯇꯥꯟ ꯆꯥꯟꯅꯕꯕꯨꯗꯤ ꯑꯗꯨ ꯑꯣꯏ ꯇꯔꯁꯨ ꯃꯥꯅ ꯀꯣꯏꯗꯅꯁꯨ ꯂꯩꯔꯒꯦ ꯀꯥꯟꯗ ꯍꯣꯡꯕꯗꯨꯗ ꯊꯥꯖꯗ꯭ꯔꯤꯕ ꯁꯨꯝ ꯆꯨꯝꯃꯦ ꯁꯤꯅꯦꯃꯥ ꯍꯥꯏꯅꯤꯡꯉꯤꯗꯣ
ꯍꯣꯏ ꯑꯗꯨꯕꯨꯗꯤ ꯃꯤ ꯃꯤ ꯂꯥꯏꯕꯛꯅꯦꯕꯀꯣ ꯑꯗꯣ ꯃꯣꯏ ꯑꯗꯨ ꯌꯦꯡꯗ꯭ꯔꯁꯨ ꯂꯣꯏ ꯆꯨꯝꯃꯤꯗꯤ ꯂꯩꯇꯦꯗ ꯈꯔ ꯑꯗꯨꯝ ꯃꯣꯏꯗꯨꯗ ꯍꯥꯏꯔꯛꯈꯤꯕ ꯇꯧꯗꯕ ꯊꯣꯛꯄ ꯃꯌꯥꯝ ꯂꯩꯌꯦꯕ ꯑꯇꯣꯞꯄ ꯊꯣꯛꯄ
ꯂꯩ ꯀꯩꯅꯣ ꯃꯣꯏꯖꯨꯝ ꯂꯩ ꯃꯣꯏꯁꯨ ꯃꯣꯏꯒꯤ ꯃꯣꯏꯗ ꯂꯥꯏꯗ ꯗꯥꯏꯔꯦꯛ ꯍꯥꯏꯔꯛꯇꯕ ꯅꯠꯇꯦ ꯍꯥꯏꯕ ꯃꯣꯏ ꯈꯔ ꯈꯪꯖꯕꯤꯗꯣ ꯍꯥꯏꯕ ꯋꯥꯅꯤ ꯃꯣꯏꯁꯨ ꯁꯥꯒꯠꯂꯒꯅꯦ ꯍꯥꯏꯗꯣ
ꯑꯜꯒꯣꯔꯤꯇꯝꯗꯨ ꯍꯣꯠꯄꯩꯅꯦ ꯍꯥꯏꯕ
ꯑꯗꯣ ꯑꯣꯏꯗꯕꯁꯨ ꯑꯗꯨꯝ ꯌꯥꯎꯔꯤ ꯄꯣꯠꯅꯦ
ꯌꯥꯎ ꯃꯌꯥꯝ ꯌꯥꯎꯋꯤꯗ
ꯇꯥꯏꯁꯜꯂ ꯂꯣꯏꯔꯦ ꯏꯁꯣꯔꯗ
ꯄꯨꯔꯣꯝ ꯇꯥꯁꯤꯟ ꯇꯥꯏꯅ ꯁꯤꯜꯂꯒ ꯑꯩ ꯑꯆꯨꯝꯕꯁꯔ ꯂꯩꯔ ꯂꯣꯏ ꯑꯁ ꯁꯛꯀꯟꯗꯨꯝ ꯅꯁꯜꯂꯛꯑꯦꯗ
ꯇꯨꯝ ꯇꯨꯝꯕ ꯄꯦꯜꯂꯝꯒꯤꯔꯣꯏ
ꯀꯣꯜꯁꯦ
ꯃꯥ
ꯑꯗꯨꯗꯤ ꯑꯩ ꯊꯝꯃꯒꯦꯅꯦ
ꯎꯝ
ꯀ
ꯎꯝ
ꯊꯝꯃꯦ ꯊꯝꯃꯦ